ꯑ ꯆꯥꯕ
ꯇꯥꯔꯦ ꯇꯥꯔꯦ
ꯑ ꯑꯥ
ꯀꯗꯩꯅ
ꯊꯕꯛ ꯇꯧꯔꯛꯑꯦ ꯑꯩꯗꯤ ꯉꯁꯥꯏ ꯅꯪ ꯐꯣꯟ ꯇꯧꯔꯛꯄꯗꯣ ꯈꯧꯔꯥꯡꯅ ꯉꯥꯏꯅꯤꯅ ꯁꯨꯝ ꯇꯧꯎꯁꯨꯛ ꯇꯧꯔ ꯇꯧꯕꯗꯨꯗ ꯀꯔꯤ ꯇꯧꯧꯕꯖꯥꯠꯅꯃꯥꯏꯅ
ꯑꯩꯁꯨ ꯍꯥꯞꯀꯠꯂꯒ ꯆꯥꯛ ꯏꯟꯁꯥꯡ ꯊꯣꯡꯉ ꯂꯩꯌꯦꯕ
ꯑꯣ ꯑꯍꯥꯎꯕ ꯍꯟꯖꯥꯡ ꯑꯣꯏꯔꯝꯃꯅꯤ ꯃꯇꯝ ꯌꯥꯝ ꯆꯪꯕꯗꯣ
ꯎꯝ ꯅꯠꯇꯦ ꯔꯝꯕꯁ
ꯍꯥꯥ
ꯏꯟꯖꯥꯡ ꯊꯣꯡꯗꯤ ꯏꯔꯣꯝꯕ ꯈꯛꯇ ꯇꯧ
ꯎꯝ ꯏꯕ ꯑꯣꯏꯅ
ꯎꯝ
ꯀꯃꯥꯏꯅ ꯇꯧꯕ ꯅꯪꯅ ꯇꯧꯔꯤꯕ ꯆꯥꯔꯦ ꯑꯩ ꯅꯪꯅ ꯇꯧꯕꯤꯕ ꯏꯔꯣꯟꯝꯕꯗꯣ
ꯎꯝ ꯀꯩ ꯌꯥꯝ ꯆꯥꯔꯒꯦ
ꯑꯩ ꯉꯁꯤ ꯑꯩꯈꯣꯏ ꯉꯁꯤꯗꯤ ꯑꯩꯈꯣꯏ ꯄꯐꯣꯏꯅꯦ ꯑꯩꯈꯣꯏꯁꯨ ꯅꯠꯇ꯭ꯔꯒ ꯌꯦꯟꯒ ꯍꯪꯒꯥꯝꯒ ꯇꯧꯔꯒ ꯑꯉꯧꯕ ꯑꯃ
ꯎꯝ
ꯊꯥꯡꯖꯤꯡ ꯑꯃ ꯊꯥꯡꯖꯤꯡ ꯑꯃꯠꯄ
ꯍꯥꯎꯕꯅꯦ ꯊꯖ ꯎꯝ ꯄꯩꯊꯥꯕ ꯇꯃꯤꯅ
ꯂꯩꯔꯣ ꯊꯕꯛ ꯍꯥꯏꯁꯦ ꯁꯣꯔꯣꯛꯇ ꯂꯦꯞꯄꯒ ꯂꯩꯁꯥꯕꯤ ꯌꯦꯡꯉꯒ ꯃꯁꯤꯡ ꯄꯥꯕ ꯂꯩꯔꯦ ꯂꯩꯁꯥꯕꯤ ꯃꯁꯤꯡꯗꯨ
ꯌꯥ ꯍꯥꯏꯗ
ꯃꯧꯗꯤ ꯄꯥꯕ ꯌꯥꯗꯕ ꯂꯩꯁꯥꯕꯤ ꯑꯃꯃꯝꯗꯨꯗ ꯂꯨꯄꯥ ꯌꯥꯡꯈꯩ ꯌꯥꯡꯈꯩ ꯀꯣ
ꯌꯦꯡꯈꯥꯏ ꯈꯞꯁꯥ ꯂꯩ ꯆꯕꯤꯕꯨ ꯃꯃꯜ ꯌꯥꯝ ꯍꯣꯡꯈ꯭ꯔꯅꯦ
ꯃꯧꯗꯤ ꯃꯧꯗꯤ ꯌꯥꯗꯕ ꯂꯩꯁꯥꯕꯤꯗꯤ ꯌꯥꯕ ꯂꯨꯄꯥ ꯌꯥꯡꯈꯩ ꯑꯗꯨꯒꯤꯅꯤ ꯈꯪꯗꯦ ꯌꯦꯡꯉꯣ ꯀꯃꯥꯏꯅ ꯇꯧꯔꯤꯤꯅꯣ ꯑꯩꯈꯣꯏ ꯒ꯭ꯌꯥꯟ ꯇꯥꯗꯦ ꯀꯝꯄꯅꯤꯁꯦ
ꯑ
ꯑꯗꯣ ꯅꯪ ꯉꯁꯤꯗꯤ ꯀ꯭ꯂꯥꯁ ꯆꯠꯂꯣꯏꯗ꯭ꯔꯣ ꯀ꯭ꯂꯥꯁ ꯆꯠꯂꯤꯕ꯭ꯔꯣ ꯀꯃꯥꯏꯅ ꯇꯧꯔꯤꯒꯦ
ꯎꯝ ꯆꯂ
ꯑꯥ
ꯆꯂꯣꯌꯦ
ꯑꯣ ꯅꯪ ꯇ꯭ꯔꯥꯏꯕꯦꯜꯔ ꯀꯩꯅꯔꯣ ꯃꯩꯇꯩꯔꯣꯟ ꯅꯈꯣꯟ ꯃꯩꯇꯩꯂꯣꯟꯅ ꯈꯔ ꯁꯦꯡꯕ
ꯆꯀꯅꯤ
ꯑꯣ
ꯏꯝꯐꯥꯜ ꯃꯅꯤꯄꯨꯔ ꯏꯝꯐꯥꯜꯗ ꯂꯩꯔꯛꯄꯒ ꯌꯥꯝ ꯀꯨꯏꯔꯝꯃꯅꯤ ꯑꯗꯨꯒꯤ ꯑꯣꯏꯔꯝꯃꯅꯤꯀꯣ
ꯍꯧꯖꯤꯛꯇꯤ ꯂꯩ ꯍꯥꯏ
ꯀꯣꯂꯦꯖ ꯀꯥꯔꯤꯕ꯭ꯔ ꯀꯣꯂꯦꯖ ꯀꯥꯔꯤꯕ꯭ꯔꯥ ꯀꯔꯤ ꯇꯧꯔꯤꯒꯦ
ꯀꯣꯂꯦꯖ ꯆꯠꯂꯤ ꯀꯣꯂꯦꯖꯇꯤ ꯑꯥ ꯆꯤꯡꯗꯅꯤ
ꯑꯣ
ꯀꯣꯆꯤꯡ ꯂꯧꯔ ꯂꯩꯕ ꯂꯣꯏꯈ꯭ꯔꯦ ꯑꯗꯨꯁꯨ ꯂꯥꯁꯋꯤꯛꯇꯅ
ꯎꯝ ꯁꯤꯚꯤꯜ ꯁꯥꯔꯚꯤꯁꯀꯤ ꯑꯦꯛꯖꯥꯝ ꯊꯥꯒꯗꯕ ꯃꯥꯜꯂꯦꯀꯣ ꯀꯣꯆꯤꯡ ꯇꯧꯕ ꯃꯤꯁꯦ
ꯑꯥ ꯍꯣꯏ ꯅꯪꯗꯤ ꯒ꯭ꯔꯦꯖꯨꯋꯦꯠ ꯑꯣꯏꯔꯕꯣ
ꯑꯩ ꯀꯨꯏꯔꯦ ꯒ꯭ꯔꯦꯖꯨꯑꯦꯁꯟ ꯂꯣꯏꯕ ꯇꯨ ꯊꯥꯎꯖꯟ ꯁꯚꯦꯟꯇꯤꯟ ꯑꯗꯋꯥꯏꯗ
ꯑꯌꯥ ꯌꯨꯝ ꯄꯥꯜꯂꯕꯣ ꯗꯨꯗꯤ
ꯄꯥꯟꯗ꯭ꯔꯤꯗ
ꯑꯗꯨꯗꯤ ꯑꯍꯟ ꯑꯣꯏꯔꯝꯅꯤ
ꯎꯝ ꯀꯨꯟꯊ꯭ꯔꯥ ꯀꯨꯟꯊ꯭ꯔꯥ ꯃꯌꯥ ꯁꯨꯃꯥꯏ ꯆꯂꯦ
ꯌꯨꯝ ꯄꯥꯟꯕ ꯃꯇꯝꯅꯤꯅꯦ ꯌꯨꯝ ꯄꯥꯟꯈ꯭ꯔꯣ ꯅꯨꯄꯤ ꯊꯤꯈ꯭ꯔꯣ
ꯑꯗꯨ ꯑꯗꯨꯒꯤ ꯑꯣꯏꯔꯝꯅꯤꯕ ꯅꯨꯄꯤ ꯊꯕꯛ ꯇꯧꯋꯦ ꯍꯥꯏ ꯅꯨꯄꯤ ꯊꯤꯕꯩ ꯊꯕꯛ
ꯍꯣꯏ ꯂꯧꯊꯣꯛꯑꯦ
ꯍꯥꯏ ꯇꯥꯕ꯭ꯔꯣ ꯇꯥꯕ꯭ꯔꯣ ꯅꯪ ꯑꯗꯨꯃꯥꯏꯅ ꯇꯧꯅꯨ
ꯁꯤꯛꯁꯇꯤꯟ
ꯌꯥꯔꯔꯣꯏꯌꯦ ꯏꯕꯥꯟꯅꯤꯒꯤ ꯀꯣꯜꯗꯣ
ꯌꯥꯏ ꯍꯣꯏ ꯑꯣ ꯈꯔ ꯈꯔ ꯀꯩꯅꯣ ꯇꯧꯕꯗꯤ ꯌꯥꯏꯌꯦꯗ
ꯌꯥꯔꯣꯏꯍꯦ
ꯌꯥꯏꯌꯦ ꯌꯥꯏꯌꯦ
ꯎꯝ
ꯃꯆꯥꯁꯨ ꯃꯔꯤ ꯃꯔꯤ ꯍꯥꯏꯕ ꯅꯠꯇ꯭ꯔꯣ
ꯀꯩ ꯊꯕꯛ ꯇꯧꯔꯤꯅꯣꯅꯦ ꯅꯪꯕꯣ
ꯑꯩꯔꯣ
ꯎꯝ
ꯑꯩ ꯉꯁꯥꯏ ꯉꯁꯥꯏꯅ ꯍꯥꯏꯔꯦ ꯅꯉꯣꯟꯗ
ꯎꯝ ꯊꯥꯖꯗꯦ
ꯀꯝꯄꯅꯤꯒꯤꯅꯤꯗ
ꯑꯣ ꯍꯧꯖꯤꯛ ꯀꯥꯏ ꯂꯩꯒꯦ ꯃꯄꯥꯟ ꯂꯣꯝꯗꯔꯥ
ꯑꯩꯗꯤ ꯌꯨꯝ ꯇꯝꯄꯥꯛꯇ ꯂꯩꯕꯅꯤꯅ ꯇꯝꯄꯥꯛꯇ ꯑꯗꯨꯝ ꯂꯩ ꯍꯥꯏꯇꯥꯕꯅꯤꯅꯦ
ꯎꯝ
ꯑꯣ ꯑꯣ
ꯑꯩꯗꯤ ꯉꯁꯥꯏꯗꯤ ꯉꯥꯏꯕꯅꯦꯕ ꯇꯧꯔꯛꯀꯦꯔꯥꯧꯔꯛꯀꯦꯔꯥ ꯍꯧꯖꯤꯛ ꯑꯃꯨꯛ ꯊꯕꯛ ꯁꯤꯟꯕ ꯀꯥꯟꯗ ꯑꯃꯨꯛꯪ ꯇꯧꯔꯛꯦ
ꯑꯩꯁꯨ ꯉꯁꯥꯏ ꯊꯕꯥꯛ ꯆꯤꯟꯕꯒꯤ
ꯃꯥꯅꯦ ꯃꯥꯅꯦ
ꯅꯣꯏꯗꯤ ꯆꯤꯛ ꯌꯥꯝ ꯌꯥꯝ ꯆꯥꯌꯦ
ꯎꯝ ꯍꯣꯏ ꯈꯔꯥ ꯉꯥꯂꯦ ꯉꯔꯪ ꯕꯣꯜ ꯌꯦꯡꯗ꯭ꯔꯣ
ꯌꯦꯡꯗꯦ ꯌꯦꯡꯗꯦ ꯌꯦꯡꯒꯦ ꯍꯥꯏꯅ ꯑꯦꯂꯥꯔꯝꯗꯤ ꯊꯝꯕꯅꯦꯕ ꯑꯗꯨ ꯍꯧꯒꯠꯂꯒ ꯅꯦꯠꯋꯥꯛꯁꯨ ꯈꯔ ꯅꯨꯡꯉꯥꯏꯇꯕ ꯆꯪꯕ ꯀꯥꯟꯗ ꯑꯗꯨꯗꯤ ꯇꯨꯝꯅꯤꯡꯉꯦ ꯍꯥꯏꯅ ꯑꯃꯛꯈꯛ ꯇꯨꯝꯊꯣꯛꯈꯤꯕ
ꯑꯣ ꯁꯤ ꯌꯥꯝ ꯅꯨꯡꯉꯥꯏꯕ ꯄꯥꯝꯅꯤꯅꯦ
ꯅꯪꯗꯤ ꯌꯦꯡꯕꯔꯥ
ꯌꯦꯡꯉꯦ ꯌꯦꯡꯉꯦ
ꯎꯝ ꯒꯌꯥ ꯆꯟꯒꯦ ꯐ꯭ꯔꯥꯟꯁꯇꯣ
ꯐ꯭ꯔꯥꯟꯁ ꯑꯅꯤ
ꯎꯝ
ꯃꯕꯥ ꯄꯦꯅ ꯑꯃ ꯑꯗꯨꯒ ꯅꯝꯕꯔ ꯑꯃꯅ ꯆꯉꯣꯏ
ꯑꯗ ꯃꯣꯔꯣꯀꯣꯗꯤ ꯀꯌꯥ
ꯆꯥꯟꯗꯦ ꯃꯣꯔꯣꯛ ꯖꯦꯔꯣ
ꯑꯣ ꯐ꯭ꯔꯥꯟꯁꯁꯦ ꯌꯥꯝ ꯀꯟꯕ ꯃꯥꯜꯂꯦꯀꯣ ꯑꯗꯨꯗꯤ
ꯍꯥꯐꯀꯤ ꯍꯥꯐꯀꯤ ꯃꯃꯥꯡꯗꯗꯤ ꯌꯥꯝ ꯊꯤꯅ ꯕꯣꯜꯗꯣ ꯑꯗꯨꯒ ꯍꯥꯐꯀꯤ ꯃꯇꯨꯡꯗꯗꯤ ꯅꯩꯈꯠꯂꯛꯑꯦ
ꯎꯝ ꯗꯤ ꯀꯔꯝꯕ ꯇꯤꯝ ꯁꯞꯄꯣꯔꯠ ꯇꯧꯒꯦ
ꯑꯩꯔ ꯑꯩ ꯁꯤ ꯌꯥꯝ ꯀꯩꯅꯣ ꯇꯧ ꯌꯥꯝ ꯊꯤꯗꯣꯛꯅ ꯀꯩꯝ ꯇꯧꯗꯗ ꯑꯀꯥ ꯑꯀꯥꯕꯗꯣ ꯑꯗꯨꯝ ꯁꯞꯄꯣꯔꯠ ꯇꯧꯋꯦ ꯍꯥꯏꯗꯤ
ꯑꯥ
ꯐ꯭ꯔꯥꯟꯁꯒ ꯅꯣꯔꯋꯦꯕꯨ ꯀꯤꯌꯦ ꯗꯤ
ꯋꯥꯗꯦ
ꯑꯔꯖꯤꯟꯇꯤꯅꯥ ꯐ꯭ꯔꯥꯟꯁꯒ ꯅꯣꯔꯋꯦꯕꯨ ꯀꯤꯌꯦꯕ ꯑꯥꯔꯖꯦꯟꯇꯤꯅꯥ ꯀꯥꯜꯂꯔꯣꯏꯗ꯭ꯔꯥ ꯍꯥꯏꯅ
ꯑꯔꯖꯦꯟꯇꯤꯅꯥ ꯑꯥꯔꯖꯦꯟꯇꯤꯅꯥ ꯑꯩꯈꯣꯏ ꯃꯣꯏꯒꯤ ꯔꯤꯐ꯭ꯨꯔꯤꯁꯤ ꯃꯤꯆꯪ ꯃꯈꯥ ꯂꯩꯔꯤ ꯆꯥꯁꯨ ꯇꯧꯔꯛꯏꯦꯅꯦ
ꯈꯪꯗꯦ ꯑꯗꯨꯕꯨ ꯑꯩꯗꯤ ꯑꯥꯔꯖꯦꯟꯇꯤꯅꯥꯅꯤ ꯃꯤꯆꯪ ꯃꯤꯈꯥꯏꯔ ꯀꯩꯗꯧꯕ꯭ꯔꯥ ꯈꯪꯗꯦ
ꯅꯣꯏꯁꯦ ꯕꯦꯛꯒ꯭ꯔꯥꯎꯟꯁ ꯃꯈꯈꯣꯟꯅꯤ ꯌꯥꯝ ꯆꯥꯏꯗ
ꯃꯤ ꯌꯥꯝ ꯂꯩꯕ꯭ꯔꯣ
ꯍꯣꯏ ꯑꯍꯨꯝ ꯃꯔꯤ ꯂꯩ
ꯎꯝ ꯊꯕꯛ ꯇꯧꯃꯤꯟꯅꯕ ꯊꯕꯛ ꯇꯧꯃꯤꯟꯅꯕ ꯃꯤꯁꯤꯡꯂꯣ
ꯎꯝ
ꯁꯤꯁꯨ ꯑꯃꯨꯛꯀ ꯌꯥꯗꯦ ꯑꯃꯨꯛꯀ ꯌꯥꯗꯦ ꯑꯥ ꯑꯃꯨꯛꯀ ꯌꯥꯏꯌꯦ ꯑꯃꯨꯛꯀ ꯌꯥꯗꯦ ꯀꯩꯒꯤꯅꯣ ꯈꯪꯗꯦ
ꯇꯨ
ꯀꯣ
ꯃꯥꯅꯦ ꯍꯣꯏ
ꯀꯔꯤ ꯇꯧ ꯎꯝ
ꯁꯦꯚꯔ ꯗꯥꯎꯟ ꯃꯤ ꯍꯥꯟꯅꯗꯤ ꯍꯥꯟꯅ ꯍꯧꯔꯛꯄ ꯃꯇꯝꯗꯗꯤ ꯁꯦꯚꯔ ꯗꯥꯎꯟ ꯀꯩꯝ ꯇꯧꯗꯕꯅꯦ ꯑꯗꯣ ꯍꯧꯖꯤꯛꯅ ꯑꯃꯨꯛ ꯇꯧꯈꯠꯂꯛꯑꯦ ꯃꯤꯗꯣ ꯌꯥꯝꯃꯛꯄꯒꯤꯀꯣ
ꯑꯣꯏꯔꯝꯅꯤ
ꯁꯤ ꯁꯤꯗꯤ ꯀꯩꯗꯧꯔ ꯂꯩꯗꯣꯏꯅꯣ ꯅꯪꯅꯦ
ꯁꯤ ꯑꯗꯨꯝ ꯊꯕꯛ ꯆꯠꯀꯅꯤ
ꯅꯨꯄꯤ ꯊꯕꯛ ꯃꯥꯜꯂꯦ
ꯌꯥꯎꯅꯤꯡꯕ꯭ꯔꯣ
ꯌꯥꯎꯅꯤꯡꯗꯦ ꯊꯥꯕꯛ ꯇꯨꯕꯨ
ꯂꯦꯝꯅ ꯑꯗꯨꯝ ꯄꯩꯁꯥ ꯇꯥꯕ ꯌꯥꯕꯗꯨ ꯌꯥꯎꯅꯤꯡꯗꯦ ꯍꯥꯏꯔꯗꯤ ꯈꯪꯗ꯭ꯔꯦ
ꯍꯥꯥ
ꯂꯦꯝꯅ ꯑꯗꯨꯝ ꯄꯩꯁꯥ ꯇꯥꯡꯒꯗꯕꯨ
ꯃꯥꯂꯦ ꯃꯥꯂꯦ
ꯒꯦꯖꯨꯌꯦꯁꯟ ꯂꯣꯏꯒ꯭ꯔꯦꯕꯀꯣ ꯅꯪꯀꯣ
ꯑꯉꯥꯡ ꯃꯆꯥꯅꯦ ꯉꯔꯥꯡ ꯅꯄꯣꯛꯄꯒꯨꯝꯕꯅꯦ
ꯑꯉꯥꯡ ꯃꯆꯥ ꯑꯣꯏꯔꯁꯨ ꯉꯟꯅ ꯉꯟꯅ ꯌꯨꯝ ꯄꯥꯟꯅꯕ ꯃꯤ ꯌꯥꯝ ꯂꯩꯕꯅꯦ
ꯎꯝ ꯍꯧꯖꯤꯛꯀꯥꯟꯗꯤ ꯍꯧꯖꯤꯛꯀꯥꯟꯗꯤ ꯑꯗꯨꯅꯤ
ꯃꯥꯅꯦ ꯃꯥꯅꯦ
ꯎꯝ
ꯑꯉꯥꯡ ꯃꯆꯥ ꯍꯥꯏ ꯌꯥꯗ꯭ꯔꯦꯕ ꯆꯍꯤ ꯇꯔꯥꯄꯥꯥꯃ ꯂꯩꯁꯥꯕꯤ ꯐꯥꯔꯦ ꯅꯠꯇ꯭ꯔꯥ
ꯈꯪꯗꯦ
ꯄꯨꯡ ꯀꯌꯥꯗ ꯆꯠ ꯆꯥꯒꯗꯕꯅꯣ
ꯆꯥꯅꯤ
ꯎꯝ ꯍꯧꯖꯤꯛꯄꯨꯗꯤ ꯈꯔ ꯈꯔꯛ ꯆꯤꯟꯈ꯭ꯔꯦ ꯍꯣꯔꯦꯟ ꯑꯩꯅ ꯍꯥꯏꯔꯛꯄ ꯃꯇꯝꯗ ꯑꯃꯨꯛ ꯇꯧꯔꯛꯑꯣꯀꯣ ꯅꯪ ꯃꯤ ꯑꯇꯩ ꯇꯧꯅꯤꯡꯉꯥꯏ ꯂꯩꯔꯁꯨ ꯀꯥꯏꯗꯦ
ꯀꯩꯌꯥꯕ
ꯍꯣꯔꯦꯟ ꯑꯃꯨꯛ ꯍꯥꯡꯉꯗꯤ ꯑꯃꯨꯛ ꯇꯧꯔꯛꯑꯣ ꯍꯥꯏꯕ ꯑꯩ ꯍꯥꯏꯔꯛꯀꯦꯕ ꯍꯧꯖꯤꯛꯇꯤ ꯈꯔ ꯊꯕꯛꯁꯦ ꯀꯩꯅꯣ ꯇꯧꯈ꯭ꯔꯦꯕ ꯑꯗꯨꯒꯤ ꯉꯁꯥꯏꯅꯗꯤ ꯉꯥꯏꯗꯤ ꯉꯥꯏꯕꯅꯦ ꯑꯗꯨꯕꯨ ꯇꯧꯔꯛꯇ꯭ꯔꯦ ꯊꯕꯛꯃꯨꯛ ꯆꯤꯜꯂꯀꯥꯟꯗ ꯑꯃꯨꯛ ꯇꯧꯔꯛꯑꯦ
ꯉꯥꯏꯀꯣ ꯃꯇꯝ ꯂꯣꯏꯒꯤꯖꯅꯨ
ꯑꯗꯨꯝ ꯍꯥꯏꯕꯅꯤꯗ ꯑꯩꯅ ꯍꯥꯏꯕꯗꯤ ꯍꯧꯖꯤꯛ ꯍꯧꯖꯤꯛꯄꯨꯗꯤ ꯊꯝꯃꯣꯏꯗ
ꯍꯣꯏ ꯍꯅꯨꯄꯥꯗꯤ ꯀꯩꯅ ꯆꯍꯤ ꯅꯤꯐꯨ ꯌꯥꯡꯈꯩ ꯇꯧꯔꯁꯨ ꯀꯩꯁꯨ ꯀꯥꯏꯗꯦ ꯑꯗꯨꯒ ꯀꯣ
ꯍꯣꯏ ꯍꯣꯏ ꯍꯣꯏ
ꯑꯗꯨꯗ ꯎꯝ ꯅꯪꯩꯅ ꯖꯤꯔꯀꯥꯟꯗ ꯅꯨꯄꯤ ꯑꯉꯥꯡ ꯂꯧꯕ ꯑꯗꯨꯅ ꯐꯕꯅꯦ ꯅꯨꯄꯥꯁꯤꯡꯒꯤꯗꯤ ꯎ ꯅꯠꯇ꯭ꯔꯣ
ꯃꯥꯅꯦ ꯃꯥꯅꯦ ꯌꯥꯝ ꯍꯩꯌꯦꯅꯦ ꯅꯪꯗꯤ
ꯑꯗꯨꯅ ꯑꯗꯨꯗ ꯅꯨꯄꯥꯁꯤꯡꯗꯤ ꯑꯐꯕꯅꯤ
ꯎꯝ ꯃꯥꯅꯦ ꯑꯗꯨꯕꯨ ꯊꯕꯛꯄꯨꯨ ꯇꯧꯔꯗꯤ ꯂꯣꯏꯅꯀꯣ ꯅꯠꯇ꯭ꯔꯥ
ꯎꯝ ꯑꯗꯨꯕꯨ ꯑꯍꯟ ꯂꯤꯔꯒ ꯄꯩꯁꯥ ꯄꯥꯏꯗꯗꯤ ꯅꯨꯄꯤꯁꯤꯡꯁꯨ ꯌꯥꯔꯣꯏꯕ
ꯃꯥꯅꯤ ꯃꯥꯅꯤ ꯑꯗꯨꯒꯤ ꯑꯩꯁꯨ ꯄꯩꯁꯥ ꯄꯥꯏꯅꯕ ꯀꯟꯅ ꯍꯣꯠꯅꯔꯤꯅꯤ
ꯑ ꯂꯤꯔ ꯀꯥꯟꯗ ꯅꯨꯄꯤ ꯑꯉꯥꯡ ꯂꯧꯔꯣ ꯅꯪꯁꯨ ꯄꯩꯁꯥ ꯄꯥꯏꯔ
ꯄꯥꯏꯔꯣꯏꯒꯦꯗ ꯄꯥꯏꯗꯕꯅ ꯐꯔꯦ ꯐꯔꯦ ꯑꯗꯨꯗꯤ ꯉꯥꯛꯇꯪ ꯂꯩꯔ ꯑꯃꯨꯛ ꯇꯧꯔꯛꯑꯣꯀꯣ
ꯉꯥꯏꯕꯤꯑꯣ ꯂꯣꯏꯔꯅꯤ ꯇꯥꯕ꯭ꯔꯣ
ꯇꯥꯏꯌꯦ ꯇꯥꯏꯌꯦ
ꯎꯝ
ꯐꯥꯏꯅꯦꯜꯗꯗꯤ ꯀꯅꯥ ꯅꯪ ꯑꯥꯔꯖꯦꯟꯇꯤꯅꯥ ꯁꯞꯄꯣꯔꯠ ꯇꯧꯋꯦ ꯍꯥꯏꯕ
ꯑ ꯑꯔꯖꯦꯟꯇꯤꯅꯥ ꯑꯔꯖꯦꯟꯇꯤꯅꯥ ꯍꯌꯦꯡ ꯍꯌꯦꯡ ꯅꯨꯡꯗꯥꯡ ꯁꯅ ꯍꯌꯦꯡ ꯑꯌꯨꯛ ꯂꯣ ꯁꯥꯅꯥꯔꯅꯤ
ꯁꯤꯛꯁ ꯊꯥꯔꯇꯤꯗ ꯂꯩꯕꯅꯦ